ꯍꯂꯣ ꯍꯜꯂꯣ
ꯀꯂꯥꯟꯅꯁꯨ
ꯐꯣꯟ ꯄꯥꯏꯁꯤꯕꯨ ꯀꯩꯅꯣꯅꯨ
ꯑꯔ ꯁꯖꯂꯔ ꯐꯣꯟ ꯄꯥꯏꯁꯤꯕꯨ ꯀꯅꯥꯅꯣ
ꯑꯣꯏꯅꯦ
ꯐꯣꯟꯗꯨ ꯅꯛꯊꯜꯂꯒ ꯇꯥꯎꯅꯅꯥ ꯈꯣꯡꯗ ꯐꯣꯟꯗ ꯇꯥꯎ ꯐꯣꯟꯗ ꯍꯣꯢ ꯋꯥ ꯑꯗꯨ ꯆꯅ ꯀꯗ ꯉ
ꯑꯣ
ꯑꯂ ꯐꯣꯟ ꯄꯥꯢꯖꯤꯕꯨ ꯀꯅꯥꯅꯣ
ꯄꯥꯝ ꯊꯣꯡ ꯁꯥꯄꯝꯅꯦ
ꯍꯣꯏ ꯐꯣꯟꯗ ꯁꯨꯃꯥꯏꯅ ꯄꯥꯏꯣ ꯄꯥꯏ ꯁꯨꯃꯥꯏꯅ ꯄꯥꯏꯌꯣ ꯃꯈꯣꯟ ꯇꯥꯅꯕꯗꯣ
ꯂ ꯀꯣꯟ ꯇ ꯑꯩꯀꯒ ꯑꯆꯥ ꯀꯩ ꯢꯖꯥꯡ ꯊꯣꯡꯒꯦ
ꯍꯥꯎꯋꯥ ꯍꯥꯏꯇ ꯍꯣꯡꯉꯤꯗ
ꯑꯗꯨꯗꯤ ꯍꯋꯥꯏ ꯊꯣꯡꯕꯁꯤ ꯅꯪꯒꯤ ꯌꯥꯝ ꯄꯥꯝꯖꯕ ꯏꯟꯁꯥꯡꯅꯤꯅꯦ
ꯍꯥ
ꯍꯋꯥꯏ ꯊꯣꯡꯕꯁꯤ ꯅꯪ ꯌꯥꯝ ꯄꯥꯝꯖꯕ ꯢꯟꯁꯥꯡꯅꯦ ꯑꯋꯥꯏ ꯎꯔ ꯈꯔꯦ ꯀꯃꯤ ꯅꯖꯤ
ꯑꯈꯣꯏꯗꯤꯤꯀꯣ ꯌꯦꯃ ꯐꯩꯔ ꯌꯥꯎꯋꯦ
ꯎꯃꯥꯏꯒꯦ ꯌꯧꯟ ꯃꯐꯩꯗꯨ ꯈꯔ ꯆꯤꯛꯃꯤꯟꯅꯁꯦ ꯍ ꯌꯦꯟ ꯊꯣꯡꯕꯗꯤ ꯌꯥꯎꯗ꯭ꯔꯣ
ꯍ ꯊꯂꯧꯔꯦ
ꯍꯥꯏ
ꯑ ꯍꯣꯏꯗꯤ
ꯑ ꯍꯣꯏꯗꯤ ꯄꯨꯅ ꯑꯣꯏ ꯅꯅꯥ ꯄꯥꯗ ꯄꯨꯅꯅ ꯄ ꯅꯣꯏ ꯊꯣꯡꯅꯥꯎ ꯀꯅꯥꯟ ꯄꯝꯕꯤꯔꯤꯃꯣ ꯄꯥꯏꯔꯣꯅꯦ ꯑꯝꯇ
ꯍꯥꯏꯕ ꯀꯖꯤ ꯑꯣꯢꯅꯦ
ꯋꯥꯏꯠ ꯕꯣꯔꯠꯇꯨ ꯑꯣꯖꯥꯅ ꯄꯨꯔꯛꯄꯅꯤꯅ ꯂꯥꯏꯔꯤꯛ ꯇꯥꯛꯅꯕ ꯇꯝꯃꯣꯌꯥꯏ ꯍꯣꯏ ꯇꯥꯛꯑꯝꯕꯒꯤ ꯆꯤꯊꯤ ꯑꯃ ꯆꯧ ꯍꯥꯏꯅ ꯊꯥꯟꯅ ꯇꯥꯛꯑꯝꯃꯒ ꯀꯥꯃꯨꯌꯥꯏ ꯍꯍꯣꯏ ꯑꯃꯨꯛ ꯇꯥꯛꯂꯛꯑꯦ ꯃꯊꯪꯗꯗꯤ
ꯑꯩꯣꯏꯗꯤ ꯁꯪꯈꯣꯏ ꯀꯖꯦꯁꯦ
ꯎꯝ ꯅꯣꯏ ꯁꯪꯒꯣꯏꯗꯨ ꯂꯩꯖꯗꯕꯗꯨꯣ ꯀꯣꯟ ꯈꯛ ꯊꯝꯕꯗꯣ ꯅꯣꯏ ꯁꯪꯒꯣꯏꯗꯤ ꯑꯩꯈꯣꯏꯗꯤ ꯁꯪꯒꯣꯏꯗꯣ ꯃꯌꯥꯝ ꯂꯩꯖꯩꯌꯦ
ꯑꯗꯨꯗꯤ ꯅꯪꯒꯤ ꯁꯔꯕꯦꯟꯗꯤ
ꯑꯩꯈꯣꯏꯗꯤ ꯁꯪꯒꯣꯏꯁꯦ ꯒꯥꯔꯤꯁꯨ ꯇꯝꯃꯤ ꯁꯥꯀꯜꯁꯨ ꯈꯥꯝꯃꯤ ꯃꯩꯁꯨ ꯍꯧꯒꯠ ꯑ ꯑꯗꯒꯤ ꯀꯩꯅꯣꯁꯨ ꯊꯝꯃꯤ ꯐꯧ ꯀꯩꯁꯨ ꯊꯝꯃꯤ
ꯑꯩꯈꯣꯏꯗꯤ ꯍꯋꯥꯏ ꯊꯣꯡꯒꯤꯦ ꯑꯩꯈꯣꯏꯗꯤ ꯀꯥꯡꯒꯧ ꯉꯧꯋꯦ ꯀꯥꯡꯒꯧ
ꯅꯣꯏꯗꯤ ꯆꯥꯛ ꯊꯣꯡꯗꯔꯤꯕꯣ
ꯀꯣꯏ ꯆꯥꯛ ꯏꯟꯖꯥꯡ ꯊꯣꯡꯉꯦ ꯆꯦꯆꯦ ꯆꯧ ꯍꯣꯏ ꯇꯥꯃꯣ ꯆꯥꯍꯣꯏ ꯁ꯭ꯀꯨꯜ ꯆꯠꯄ ꯅꯪꯅꯕ ꯏꯆꯦꯆꯧꯅ ꯉꯁꯥꯢꯅ ꯊꯣꯡꯈ꯭ꯔꯦ ꯃꯣꯏꯗꯤ ꯂꯣꯏꯅ ꯆꯥꯔ ꯆꯠꯈ꯭ꯔꯦ ꯑꯈꯣꯏ ꯈꯛꯇꯪ ꯉꯥꯏ ꯆꯥꯗ꯭ꯔꯤꯁꯦ ꯃꯥꯆꯧꯕꯤꯒ ꯑꯩꯒ ꯅꯪꯁꯨ ꯆꯥꯍꯧꯁꯤꯔꯣ ꯍꯋꯥꯏ ꯊꯣꯡꯅ ꯄꯨꯔꯛꯎ ꯆꯥꯃꯤꯟꯅꯁꯤ ꯑꯩꯈꯣꯏ ꯀꯥꯡꯍꯧꯕ ꯇꯧꯔꯒ ꯃꯣꯔꯣꯛ ꯃꯦꯞꯄꯁꯨ ꯌꯥꯎꯏ ꯑꯈꯣꯏ ꯗꯤ ꯉꯥ ꯊꯣꯡꯕꯁꯨ ꯌꯥꯎꯏ ꯌꯦꯟ ꯊꯣꯡꯕꯁꯨ ꯌꯥꯎꯏ ꯑꯣꯛ ꯊꯣꯡꯕꯁꯨ ꯌꯥꯎꯏ ꯑꯩꯈꯣꯏꯗꯤ ꯃꯌꯥꯝ ꯌꯥꯎꯏ ꯑꯈꯣꯏꯗꯤ ꯆꯥꯛ ꯈꯁꯦ ꯆꯥꯛꯍꯥꯎꯅꯅꯤ ꯊꯣꯡꯉꯤꯁꯤ ꯏꯁꯤꯡ ꯈꯁꯦ ꯏꯁꯤꯡ ꯊꯛꯇꯦ ꯑꯩꯈꯣꯏꯗꯤ ꯁꯪꯒꯣꯝ ꯂꯣꯏ ꯊꯛꯏ ꯑꯗꯨꯒ ꯅꯥꯀꯟꯗꯒ ꯆꯝꯄ꯭ꯔꯥ ꯃꯍꯩꯤꯒ ꯊꯝꯃꯤ ꯑꯩꯈꯣꯏꯗꯤ ꯇꯤꯜꯍꯧꯒꯁꯤ ꯁꯣꯏꯁꯤꯜꯂꯒ ꯊꯝꯃꯤ ꯆꯅꯝꯒ ꯍꯥꯏꯁꯦ ꯅꯥꯀꯟꯗꯒ ꯊꯝꯃꯦ ꯑꯗꯨꯅ ꯍꯣꯔꯦꯟ ꯆꯥꯂꯁꯨ ꯆꯥꯥꯁꯟꯅꯕ ꯑꯩꯈꯣꯏꯗꯤ ꯑꯩꯈꯣꯏ ꯄꯨꯈꯝꯗꯒ ꯊꯤꯗꯦ ꯆꯥꯛꯁꯤ ꯑꯈꯣꯏꯗꯤ ꯂꯥꯗꯅꯤ ꯊꯤꯔꯤꯁꯦ ꯑꯗꯨꯒ ꯑꯈꯣꯏꯗꯤ ꯂꯥꯒꯁꯦ ꯆꯥꯝꯊꯣꯛꯑꯒ ꯅꯥꯟꯅꯅꯤ ꯍꯦꯛꯏꯁꯦ ꯊ ꯀꯩ ꯃꯐꯝ ꯆꯥꯅꯅ ꯍꯦꯛ ꯊꯥꯡꯒꯣꯜꯅ ꯇꯧꯔꯒ ꯉꯁꯥꯏ ꯑꯌꯨꯛꯅ ꯍꯦꯛꯇꯧꯨꯏꯁꯦ ꯌꯥꯁꯦ ꯏꯔꯨ ꯉꯟꯇ ꯂꯨꯖꯊꯣꯛꯑꯒ ꯂꯥꯛꯑꯒꯗ ꯐꯖꯅ ꯅꯥꯟꯅ ꯆꯥꯝꯊꯣꯛꯑꯒ ꯆꯥꯛꯀꯁꯦ ꯑꯩꯥꯈꯣꯏꯗꯤ ꯆꯐꯨꯗ ꯊꯣꯡꯉꯦ ꯃꯩꯗ ꯊꯣꯡꯗꯦ ꯑꯈꯣꯏꯗꯤ ꯁꯤꯡꯗ ꯇꯧꯔꯒ ꯅꯥꯟꯅ ꯊꯣꯡꯉꯦ ꯑꯩꯈꯣꯏꯗꯤ ꯁꯥꯛ ꯍꯥꯎꯅꯕ ꯍꯅ ꯊꯥꯏꯅꯗꯅ ꯊꯣꯡꯗ ꯊꯣꯡꯉꯦ ꯑꯩꯈꯣꯏꯗꯤ ꯁꯥꯥꯛ ꯐꯁꯦ ꯃꯌꯥꯝ ꯍꯥꯎ ꯌꯥꯅꯤ ꯆꯁꯦ ꯀꯟꯗꯨ ꯀꯟꯗꯦ ꯆꯥꯡ ꯑꯃꯗ ꯂꯩꯔꯒ ꯆꯥꯕꯁꯨ ꯌꯥꯝꯅ ꯅꯨꯡꯉꯥꯏ ꯑꯩꯕꯩ ꯆꯥꯛꯇꯨꯗꯤ ꯌꯥꯒꯁꯦ ꯖꯣꯞ ꯖꯣꯞ ꯁꯥꯏꯕ ꯆꯥꯛꯀꯁꯦ ꯀꯨꯠ ꯀꯨꯠ ꯆꯪꯕ ꯍꯥꯎꯕ ꯆꯥꯛꯅꯤ ꯑꯈꯣꯏꯗꯤ ꯌꯦꯟꯖꯥꯡꯈꯁꯤ ꯍꯥꯎꯈ꯭ꯔ ꯁꯥꯥꯅꯤ ꯑꯈꯣꯏꯒꯤꯗꯤ ꯅꯣꯏꯒꯤꯗꯤ ꯀꯃꯥꯏꯅ ꯇꯧꯒꯦ ꯅꯣꯏꯒꯤꯗꯤ ꯀꯃꯥꯏꯅ ꯇꯧꯒꯦ
ꯑꯣ
ꯍꯜꯂꯣ
ꯎ
ꯐꯣꯟ ꯇꯥꯗ꯭ꯔꯕꯨ
ꯇꯔꯦ
ꯑꯗꯨꯒ ꯀꯔꯤꯒꯤꯅꯣ ꯋꯥ ꯉꯥꯡꯗ꯭ꯔꯤꯗꯤ ꯑꯗꯨꯒ ꯋꯥ ꯉꯥꯡꯗ꯭ꯔꯤ ꯀꯔꯤꯒꯤꯅꯣ
ꯎꯝ
ꯋꯥ ꯉꯥꯡꯗ꯭ꯔꯤ ꯀꯔꯤꯒꯤꯅꯣ ꯇ ꯃ ꯌꯥꯏꯍꯣꯏꯗꯤ ꯁꯥꯟꯅꯕ ꯆꯠꯇ꯭ꯔꯦ ꯑꯩꯈꯣꯏꯗꯤ ꯉꯥꯛꯇꯪ ꯂꯩꯔꯒ ꯅꯦꯄꯨ ꯍꯣꯏ ꯗꯥ ꯊꯣꯕꯨ ꯍꯣꯏ ꯂꯄꯣꯠ ꯑꯣꯏ ꯇꯧꯔꯒ
ꯍꯣꯏ ꯇꯨꯄꯗꯀꯁꯤ ꯀꯅꯤ ꯍꯥꯏ ꯐꯤꯁꯀ ꯂꯩꯏꯅꯦ
ꯑꯗꯨꯗꯤ ꯀꯔꯥꯏꯗꯒꯤ ꯂꯩꯔꯤꯕ ꯐ꯭ꯔꯤꯖꯇꯣ ꯂꯩꯁꯨ ꯂꯩꯇꯕꯗꯣ ꯎꯝ ꯂꯩꯁꯨ ꯂꯩꯇꯕꯗꯣ ꯅꯣꯢꯒꯤ ꯐ꯭ꯔꯤꯁ
ꯅꯣꯏ ꯐ꯭ꯔꯤꯖ ꯀꯥꯏꯅ ꯂꯩꯕ ꯅꯣꯏ ꯐ꯭ꯔꯤꯖ ꯂꯩꯔꯗꯤ ꯏꯁꯤꯡ ꯈꯤꯇ ꯊꯝꯒꯦ ꯏꯪꯍꯟꯒꯦ ꯑꯥꯏꯁ ꯑꯣꯜꯍꯟꯒꯦ ꯏꯁꯤꯡꯗꯨ ꯑꯗꯨꯒ ꯆꯥꯊꯣꯛꯀꯦ ꯕꯂꯞ ꯁꯨꯝꯖꯦ ꯐ꯭ꯔꯤꯖ ꯂꯩꯔꯗꯤ ꯔꯣꯇꯥ ꯕ ꯔꯣꯏꯒꯤ ꯐ꯭ꯔꯤꯖ ꯂꯩꯔꯁꯤ ꯕꯂꯞ ꯁꯨꯝꯖꯩ ꯕꯔꯞ ꯕꯔꯞ ꯑꯗꯒꯤ ꯍꯩ ꯖꯩ ꯃꯌꯥꯝ ꯂꯩꯁꯜꯂꯒ ꯅꯣꯏ ꯐ꯭ꯔꯤꯖꯇ ꯊꯝꯖꯩ ꯏꯪꯍꯟꯖꯩ ꯑꯗꯨꯒ ꯆꯁꯤ ꯍꯥꯎꯕꯅꯦ ꯅꯨꯡꯗꯤꯟꯗ ꯍ꯭ꯔꯦꯟꯗꯤ ꯊꯝꯃꯆꯧ ꯊꯕꯛ ꯆꯠꯇ꯭ꯔꯕꯅꯤꯅ
ꯎꯝ ꯍꯜꯂꯣ ꯇꯥꯢ ꯇꯥꯢ ꯀꯗꯥꯢ ꯇꯧ ꯀꯗꯥꯢꯗ ꯂꯩꯔꯤꯅꯣ
ꯈꯣꯏꯗꯤꯌ ꯑꯗ ꯃꯄꯥꯟꯂꯣꯝꯗ ꯂꯩꯌꯦ ꯀꯣꯏꯕ ꯆꯠꯂꯤꯌꯦ ꯀꯣꯏꯕ ꯆꯠꯂꯤ ꯑꯈꯣꯏꯒꯤ ꯀꯣꯏꯕ ꯆꯤꯡꯗ ꯀꯣꯏꯕ ꯆꯠꯂꯦ ꯆꯤꯡꯗ ꯒꯥꯔꯤꯗ ꯀꯣꯏꯕ ꯆꯠꯂꯤ
ꯆꯅꯤꯅꯦ
ꯅꯪꯗꯤ ꯆꯤꯡꯗ ꯂꯩꯌꯦ ꯅꯪꯗꯤ ꯆꯤꯡꯗ ꯀꯅꯥꯒ ꯆꯠ ꯂꯤꯕ
ꯑꯩꯈꯣꯏꯗꯤ ꯑꯩꯈꯣꯏꯗꯤ ꯆꯤꯗ ꯌꯨꯝ ꯁꯥꯔꯤꯕꯅꯤꯅꯦꯍꯦ
ꯅꯪꯒꯤ ꯆꯤꯡꯗꯣ ꯀꯩꯗꯧꯕꯒꯤ ꯌꯨꯝ ꯖꯥ ꯑ ꯅꯪꯒꯤ ꯆꯤꯡꯗ ꯀꯩꯗꯧꯕꯒꯤ ꯌꯨꯝ ꯁꯥꯔꯤꯕ ꯅꯣꯃꯦ ꯇ ꯍꯥꯏꯔꯣꯃꯦ ꯅꯪꯗꯤ ꯀꯩ ꯑꯗꯨꯒꯤ ꯌꯨꯝꯗ ꯆꯤꯡ ꯆꯥꯔꯤꯕꯅꯣ
ꯁꯤ ꯑꯖꯁ ꯍꯥꯢꯕꯤꯌꯨ ꯍꯥꯢꯕꯤꯌꯨ ꯁꯤꯖꯤ ꯑꯉꯧꯕ ꯂꯩꯖꯩꯁ ꯂꯩꯇ꯭ꯔꯉꯣ
ꯑꯗꯨꯒꯤ ꯑꯉꯧꯕꯗꯨꯗ ꯆꯪꯉꯛꯄ ꯌꯥꯗꯦ ꯑꯩꯈꯣꯏꯗꯤ ꯊꯤꯡꯉꯦ ꯂꯝꯕꯤ ꯊꯤꯡꯉꯦ ꯂꯝꯕꯤ ꯂꯝꯕꯤ ꯐꯠꯇꯦꯕ ꯆꯤꯡ ꯅꯤꯡꯒꯥꯏ ꯌꯨꯝꯅꯦꯕ ꯍꯥꯟꯅ ꯂꯝꯕꯤ ꯌꯅ ꯐꯠꯇꯦ ꯆꯠꯄꯅꯦꯕ ꯁꯔꯀꯥꯔ ꯄꯥꯏꯕꯁꯤꯡꯅ ꯂꯝꯕꯤ ꯁꯦꯝꯕꯤꯗꯗꯅ ꯂꯝꯕꯤ ꯄꯠꯇꯤ ꯁꯪꯕ ꯀꯤ ꯆꯤꯡꯅꯤꯡꯒꯥꯏ ꯈꯗꯤ ꯀꯃꯥꯏꯅ ꯇꯧꯅꯤ ꯃꯈꯥꯗ ꯄꯟꯊꯒꯗꯤ ꯂꯈꯥꯗ ꯅꯪ ꯁꯤꯡꯕꯤꯒꯦꯔꯣ ꯑꯩꯈꯣꯏꯗꯤ ꯍꯣꯔꯦꯟ ꯕꯂꯞ ꯂꯩꯔ ꯆꯥꯒꯅꯤ ꯗꯨꯀꯥꯟꯗꯒꯤ
ꯆꯧꯈꯣꯏ ꯄꯄ ꯑꯂꯦ
ꯎꯝ
ꯑꯣꯖꯤꯅꯦ
ꯐꯥꯔꯛꯀꯅꯤ ꯑꯗꯨꯃꯥꯏꯅ ꯇꯨꯝꯒꯅꯨ ꯃꯣꯏ ꯇꯥꯒꯅꯦ ꯃꯤꯅ ꯂꯣꯏꯥꯏꯅ ꯇꯣꯡꯅꯃꯤꯅꯦ ꯑꯩ ꯀꯂꯗꯤ ꯅꯪ ꯀꯔꯤꯒꯤꯅꯣꯃꯦ
ꯎ ꯑꯣ ꯅꯗꯤ ꯀꯗꯥꯗ ꯌꯥꯏꯔꯤꯅꯣ
ꯑꯩꯗꯤ ꯀꯣꯏꯕ ꯆꯠꯂꯝꯃꯤ ꯑꯥ ꯆꯤꯡꯗ ꯒꯥꯔꯤꯗ ꯇꯧꯔꯒ ꯆꯥꯛꯀꯁꯦ ꯃꯌꯥꯝ ꯍꯥꯞꯄꯒꯅꯤ ꯄꯨꯔꯤꯁꯤ ꯆꯥꯅꯕ
ꯀꯔꯤ ꯍꯥꯏꯕ ꯌꯨꯝꯗ ꯊꯣꯡꯗꯦ ꯆꯥꯛ ꯑꯥꯗ ꯊꯣꯡꯉꯦ ꯌꯦꯟ ꯃꯐꯩ ꯃꯐꯩ ꯂꯩꯔꯒ
ꯅꯪꯗꯤ ꯀꯣꯏꯕ ꯆꯠꯂꯤꯗꯣ
ꯑꯩꯗꯤ ꯀꯣꯏꯕ ꯆꯠꯂꯦ
ꯎꯝ ꯖꯝꯄꯤꯡ ꯇꯧꯗꯦ ꯑꯩꯈꯣꯏꯗꯤ ꯀꯣꯏꯕ ꯆꯠꯂꯤ ꯀꯣꯏꯕ ꯍꯣꯔꯦꯟ ꯅꯣꯏꯒꯤ ꯅꯥꯎꯔꯤꯗꯣ ꯑꯝꯇ ꯋꯥꯏꯒꯦ ꯂꯥꯡ ꯈꯨꯅꯨ ꯀꯥꯞꯊꯒꯦ ꯌꯥꯕ꯭ꯔꯣ ꯅꯣꯏ ꯄꯄꯥꯒꯤ ꯅꯥꯎꯔꯤꯗꯣ ꯂꯩꯍꯧꯕ꯭ꯔꯣ
ꯍꯥ
ꯅꯣꯏ ꯄꯄꯥꯒꯤ ꯅꯥꯎꯔꯤꯗꯣ ꯂꯩꯍꯧꯕ꯭ꯔꯣ ꯅꯣꯏ ꯐꯥꯗꯔꯒꯤ
ꯑꯗꯨꯒꯤ ꯍꯣꯔꯦꯟ ꯑꯝꯇ ꯋꯥꯏꯒꯦ ꯑꯗꯨꯒ ꯂꯥꯡ ꯈꯨꯅꯨ ꯃꯉꯥ ꯇꯔꯨꯛꯇ ꯁꯦꯊꯒꯦ ꯑꯩꯈꯣꯏꯒꯤ ꯌꯨꯝꯗ ꯂꯧ ꯍꯨꯟꯅꯕꯅ ꯇꯦꯝꯊꯣꯛꯄ ꯖꯒꯥ ꯑꯗꯨ ꯂꯥꯡ ꯈꯨꯅꯨ ꯃꯉꯥ ꯇꯔꯨꯛꯁꯦ ꯑꯗꯨꯝ ꯅꯨꯡꯗꯥꯡ ꯈꯨꯗꯤꯡꯒꯤ ꯇꯥꯔꯛꯑꯦꯕ ꯑꯌꯨꯛ ꯅꯨꯡꯊꯤꯟꯗꯁꯨ ꯅꯨꯃꯤꯠ ꯆꯞ ꯌꯨꯡꯕꯗꯁꯨ ꯑꯗꯨꯅ ꯂꯥꯡ ꯈꯨꯨꯅꯨꯗꯨ ꯑꯝꯇ ꯁꯦꯠꯊꯒꯦ ꯌꯥꯕ꯭ꯔꯣ ꯑꯗꯨꯗꯤ ꯅꯣꯏ ꯋꯥ ꯅꯣꯏ ꯅꯥꯎꯔꯤꯗꯨ ꯋꯥꯏꯕ ꯇꯥꯕꯅꯤ ꯑꯩꯅ ꯍꯣꯔꯦꯟ
ꯇꯥꯝꯆꯥ ꯇꯥꯃꯣꯆꯥ
ꯀꯩꯅꯣ ꯕꯂꯞ ꯆꯥꯎꯁꯤꯔꯥꯕ ꯀꯥꯏꯗꯩ ꯕꯨꯂꯞ ꯆꯥꯗꯣꯏꯕ ꯀꯅꯥꯅ ꯁꯨꯉꯝꯗꯣꯏꯅꯣ ꯍꯧꯖꯤꯛ ꯄꯨꯡ ꯀꯩꯅꯣ ꯈꯛ ꯇꯥꯗ ꯉꯥꯏꯔꯤ
ꯄꯄꯥ ꯂꯩꯌꯦ
ꯄꯨꯡ ꯃꯥꯄꯟ ꯈꯛ ꯇꯥꯗ ꯉꯥꯏꯔꯤ ꯀꯥꯏ ꯕꯔꯞ ꯆꯥꯛ ꯆꯥꯔꯕꯣ ꯅꯪꯕꯣ ꯍꯥ ꯅꯪ ꯆꯥꯛ ꯆꯔꯕꯕ ꯑꯗꯨ ꯆꯥꯗ꯭ꯔꯒ ꯕꯂꯞ ꯆꯥꯎꯗꯣꯏꯕ ꯏꯕꯣ ꯆꯥꯛꯈꯥꯎ ꯂꯣꯏ ꯇꯠꯇꯅꯦ ꯏꯕꯣ ꯆꯥꯛ ꯆꯥꯗ꯭ꯔ ꯀꯥꯏꯗꯩ ꯕꯂꯞꯅꯣꯕ ꯅꯪ ꯆꯥꯅꯤꯡꯉꯛꯏꯁꯦ
ꯑꯁ ꯀꯔꯤꯅꯣꯍꯦ
ꯀꯔꯤꯅꯣꯃꯦ ꯆꯥꯛ ꯆꯥꯁꯤꯔꯣ ꯆꯥꯛ ꯆꯥꯁꯤꯔꯣ ꯅꯣꯏ ꯍꯋꯥꯏ ꯊꯣꯡꯉꯦ ꯍꯥꯏꯔꯕ ꯍꯥ
ꯑꯈꯣꯏꯗꯤ ꯍꯋꯥꯏꯒ ꯌꯦꯟꯒ ꯌꯦꯟ ꯃꯐꯩꯒ ꯑꯣꯛꯀ ꯌꯦꯟꯒ ꯍꯃꯦꯡꯒ ꯍꯪ
ꯁꯟ ꯁꯟ ꯊꯣꯡꯕꯗꯤ ꯀꯅꯥꯅ ꯊꯣꯡꯉꯤꯕ ꯂꯣꯏꯃꯛꯇꯤ
ꯅꯨꯄꯥ ꯄꯄꯥꯅ ꯊꯣꯡꯉꯤ ꯃꯃꯤ
ꯅꯣꯏ ꯄꯥꯅ ꯊꯣꯡꯉꯤꯕ ꯏꯃꯣꯏ ꯅꯣꯏꯄꯥꯗꯤ ꯄꯩꯁꯥ ꯌꯥꯝ ꯄꯩꯁꯥ ꯌꯥꯝ ꯄꯥꯏꯅꯤ ꯑꯗꯨꯗꯤ ꯍꯥ ꯅꯣꯏ ꯄꯥꯗꯤ ꯄꯩꯁꯥ ꯌꯥꯝ ꯄꯥꯏꯅꯦ ꯑꯗꯨꯗꯤ ꯄꯩꯁꯥ ꯈꯔ ꯄꯨꯒꯦꯗꯅ ꯄꯁꯥ ꯐꯠꯇ ꯆꯥ ꯑꯃꯗ ꯄꯨꯒꯦꯗꯔꯥ
ꯃ ꯄꯩꯁꯥꯗ ꯍꯥꯞꯇꯪꯗ꯭ꯔꯝꯅꯤ
ꯍꯥꯞꯆꯤꯟꯈ ꯀꯔꯤꯒꯤ ꯍꯥꯞꯆꯤꯟꯜꯂꯤꯅꯣ ꯃꯤ ꯂꯨꯄꯥ ꯆꯥꯝꯃꯗ ꯄꯨꯈꯤꯃꯦ ꯂꯨꯄꯥ ꯆꯥꯝꯝꯕꯗ ꯄꯨꯒꯦꯃꯦ ꯀꯩꯗꯧꯒꯦ ꯍꯥꯞꯆꯜꯂꯤ ꯃꯣꯃꯦ
ꯇꯈꯣ ꯃꯤ ꯐ ꯂꯦ ꯎꯝ
ꯐꯣꯟꯗ ꯁꯥꯟꯅꯖꯩ ꯋꯥꯔꯤ ꯐꯣꯟꯗ ꯂꯨ ꯇꯥꯕ꯭ꯔꯣ
ꯍꯜꯂꯣ ꯍꯜꯂꯣ
ꯀꯥꯏꯅꯅ ꯐꯣꯟꯕꯁꯤꯖꯤꯕꯣ ꯚꯨꯠꯂꯣ ꯍꯁ ꯑꯗꯨꯗꯤ ꯏꯤꯖꯩꯌꯦ ꯑꯍꯤꯡꯗ ꯇꯝꯅꯔ ꯀꯅꯨꯒ
ꯑꯩ ꯇꯅ